ꯑꯣ ꯍꯣꯏ
ꯆꯥꯛ ꯆꯔꯥꯕꯣ ꯊꯦꯡꯉꯦꯍꯦ
ꯎꯝ ꯑꯗꯣ ꯑꯩꯈꯣꯏ ꯉꯁꯥꯏ ꯅꯪꯅ ꯀꯣꯜ ꯇꯧꯔꯕꯗꯣ ꯑꯩ ꯏꯔꯨꯔꯒ ꯂꯩꯕ ꯑꯗꯨ ꯏꯔꯨꯕ ꯂꯣꯏꯔꯒ ꯑꯃꯨꯛ ꯅꯪꯕꯨꯀꯣ ꯑꯃꯨꯛ ꯇꯧꯕ ꯑꯗꯨ ꯅꯪ ꯄꯥꯏꯈꯠ ꯇꯔꯦ ꯑꯗꯨꯒ ꯍꯧꯖꯤꯛꯁꯦ ꯍꯧꯖꯤꯛꯁꯦ ꯃꯩꯁꯨ ꯂꯥꯛꯇꯦ ꯗꯥꯎꯁꯤꯗꯤ ꯕꯣꯜ ꯐꯖꯅ ꯩꯅ ꯌꯦꯡꯒꯦ ꯇꯧꯔꯒ ꯃꯩꯁꯦ ꯂꯥꯛꯇꯕ ꯋꯥꯅꯤꯗ
ꯍꯨꯔꯦꯟꯕꯨ ꯂꯛꯀꯅꯤꯗ
ꯈꯪꯗꯦ ꯅꯪꯁꯨ ꯈꯪꯉꯦ ꯁꯤ ꯂꯩꯥꯏ ꯀꯥꯏꯗꯦ ꯈꯔ ꯃꯩꯁꯦ ꯀꯩꯅꯣ ꯌꯥꯝꯅ ꯗꯨꯝ ꯅꯨꯡꯇꯤꯒꯤ ꯃꯨꯇꯂꯤꯅ ꯄꯨꯔꯜꯇꯦ ꯄꯨꯋꯔꯕꯦꯡ
ꯑꯣ
ꯑꯗꯣ ꯍꯧꯖꯤꯛꯁꯦ ꯆꯥꯛꯆꯥ ꯁꯦꯔꯔꯥꯅ ꯈꯜꯂꯒ ꯂꯩꯕꯅꯦꯣ ꯑꯗ ꯅꯪ ꯗꯗꯥꯗꯣ ꯏꯟꯁꯥꯡ ꯑꯍꯥꯎꯕ ꯆꯥꯅꯤꯡꯕ ꯃꯥꯜꯂꯦ ꯑꯣꯁꯥ ꯄꯨꯔꯛꯑ ꯊꯣꯡꯕ ꯌꯣꯜꯂꯒ ꯂꯩꯕꯗꯣ ꯑꯣꯛꯁꯥ ꯃꯥꯜꯂꯦ ꯎꯛꯁꯥꯔ ꯈꯪꯗꯦ ꯀꯔꯤꯅꯣ ꯌꯦꯟꯁꯥꯡ ꯂꯧꯕ ꯆꯠꯈꯤꯕꯅꯦꯕ ꯑꯗꯣ ꯑꯃꯨꯛ ꯍꯜꯂꯛꯑꯒ ꯐꯣꯟ ꯇꯧꯔꯒ ꯂꯩꯌꯦ
ꯅꯣꯏꯗꯤ ꯀꯩ ꯏꯟꯁꯥꯡ ꯆꯥꯏꯔ
ꯑꯩꯈꯣꯏꯗꯤ ꯑꯂꯨ ꯆꯥꯏ ꯌꯦꯟꯁꯥꯡ ꯂꯩꯇꯦ
ꯑꯁ ꯑꯩꯁꯨ ꯑꯂꯨꯒ ꯀꯩꯅꯣ ꯁꯦ ꯍꯋꯥꯏ ꯑꯁꯥꯡꯕꯗꯣ ꯑꯗꯨ ꯊ ꯊꯣꯡꯕꯤꯈ꯭ꯔꯕꯅꯦ
ꯑꯁ ꯁꯥꯥꯛꯁꯨ ꯁꯅꯤꯗ꯭ꯔꯦꯗ ꯇꯤꯒꯤ ꯆꯥꯔꯒ ꯂꯩꯕꯒꯦ ꯑꯩꯗꯤ ꯍꯧꯖꯤꯛ ꯑꯩꯒꯤ ꯃꯕꯒ ꯊꯟꯕꯒꯤ ꯀꯔꯤꯁꯨ ꯆꯥꯅꯤꯡꯗꯦ
ꯑꯩꯗꯤ ꯆꯥꯛ ꯂꯝꯈ꯭ꯔꯦ
ꯌꯥꯝ ꯆꯥꯎ
ꯌꯥꯝ ꯆꯥꯅꯤꯡꯉꯥꯏ ꯃꯥꯜꯂꯦ ꯍꯣꯏ ꯈꯪꯗꯦ ꯏꯁ ꯅꯣꯏ ꯗꯥꯗꯥꯒꯤ ꯔꯨꯝꯗ ꯀꯩꯗꯧ ꯑꯣꯔꯤꯐꯂꯦꯝꯒꯤ ꯀꯦꯇꯂꯣꯛ ꯂꯩꯔꯝꯃꯤꯅꯦ ꯀꯩꯗꯧꯅꯤ ꯉꯥꯏꯔꯅꯦ ꯑꯦꯁ ꯀꯅꯥꯅꯣ ꯄꯤꯔꯛꯄ꯭ꯔꯣꯅꯦ ꯀꯅꯥꯅ ꯄꯨꯔꯛꯄ꯭ꯔꯣꯍꯦ
ꯈꯪꯗꯦ
ꯥꯉꯛꯄꯨ ꯉꯛꯑꯦꯅꯦ ꯑꯦ ꯑꯩ ꯈꯪꯑꯦ ꯈꯪꯑꯦ ꯑꯩꯈꯣꯏ ꯈꯨꯟꯗ ꯂꯩꯕ ꯎꯝ ꯈꯨꯟꯗ ꯂꯩꯕ ꯅꯨꯄꯤ ꯑꯃ ꯑꯣꯖꯥ ꯇꯧꯔꯒ ꯂꯩꯕꯗꯣ
ꯎꯝ
ꯑꯗꯨ ꯅꯨꯄꯤ ꯃꯣꯏꯅ ꯀꯩꯅꯣ ꯌꯨꯝꯗ ꯄꯨꯔꯛꯑꯣ ꯊꯤꯟꯕꯤꯌꯣ ꯍꯥꯏꯕꯒꯤ ꯑꯣꯏꯔꯝꯒꯅꯤ ꯄꯣꯠꯆ ꯆꯩꯁꯤꯡ
ꯎꯝ ꯅꯍꯥꯛꯅ ꯂꯩꯕꯅꯦ ꯑꯩ ꯑꯩ ꯑꯩꯈꯣꯏꯅꯦ ꯂꯩꯕꯗꯣ
ꯑꯣ ꯈꯪꯗꯦ ꯗꯨꯗꯤ ꯀꯃꯥꯏꯅ ꯁꯤꯅ ꯃꯥ ꯄꯤꯛꯆꯔ ꯌꯦꯡꯉꯒ ꯂꯩꯕ꯭ꯔꯥꯅꯦ
ꯃꯌꯦꯛꯀ ꯂꯥꯛꯇꯕꯁꯒ ꯑꯁ ꯀꯩꯅꯣ ꯚꯥꯞ ꯇꯥꯗ꯭ꯔꯦ ꯁꯤ ꯂꯩꯀꯥꯏꯁꯤꯕꯨ ꯉꯁꯤ ꯀꯩꯩ ꯀꯩꯀꯩ ꯊꯕꯛ ꯇꯧꯋꯤ ꯅꯪ ꯁꯦ
ꯊꯕꯛ ꯌꯥꯝꯎꯃꯤꯔꯤꯁꯦ ꯈꯤꯇꯪ ꯈꯤꯇꯪ ꯑꯃꯨꯛ ꯅꯣꯡ ꯆꯨꯔꯦ ꯑꯁ ꯌꯥꯝ ꯇꯜꯂꯦ ꯈꯨꯟꯗꯨꯗꯤꯀꯣ ꯐꯤꯁꯤꯡꯗꯣ ꯕꯦꯡꯀꯦꯠꯀꯨꯝꯕ ꯐꯤꯒꯨꯝꯕ ꯀꯪꯍꯜꯂꯦ ꯑꯗꯨꯒ ꯋꯥꯏ ꯇꯥꯏꯌꯦ ꯀꯤ ꯀꯩꯅꯣ ꯇꯧꯋꯦ ꯑꯩꯒꯤ ꯀꯥꯡꯈꯟꯒꯨꯝꯕ ꯀꯔꯤ ꯀꯔꯤꯅꯣ ꯊꯂꯒ ꯁꯨꯔꯒ ꯁꯨꯔꯒ ꯀꯪꯍꯜꯂꯒ ꯆꯦꯆꯦ ꯌꯨꯝꯗ ꯃꯨꯛ ꯈꯔ ꯆꯠꯂꯦ ꯑꯗꯨꯒ ꯑꯗꯨꯗ ꯈꯔ ꯂꯩꯔꯒ ꯅꯣꯡꯗꯣ ꯑꯃꯨꯛ ꯃꯝꯔꯛꯄꯀꯣ ꯑꯗꯨ ꯀꯤꯕꯒꯤ ꯌꯨꯝꯗ ꯐꯠ ꯑꯃꯨꯛ ꯂꯥꯎꯑꯣ
ꯍꯦ ꯍꯦ
ꯑꯗꯣ ꯈꯔ ꯂꯩꯔꯒ ꯅꯣꯡꯗꯣ ꯈꯟꯅ ꯆꯨꯔꯛꯄꯩ ꯋꯥꯅꯤꯗ ꯉꯛ
ꯑꯁ ꯑꯁꯤꯗꯗꯤ ꯍꯥꯥꯥꯏꯔ ꯅꯣꯡ ꯆꯨꯗꯦ ꯑꯩꯍꯣꯏ ꯉꯔꯥꯡ ꯅꯨꯡꯗꯥꯡꯗꯩꯗꯤ ꯍꯣꯏ ꯈꯔ ꯈꯔ ꯆꯨꯕ ꯃꯥꯜꯂꯦ ꯑꯗꯣ ꯉꯁꯤꯗꯤ ꯆꯨꯗꯦꯕ ꯑꯗꯣ ꯁꯥ ꯃꯟꯕꯒꯤ ꯑꯩꯗꯣ ꯉꯁꯥꯏꯗꯣ ꯑꯩ ꯏꯅꯥꯎꯄꯤ ꯃꯣꯏꯗ ꯂꯩꯔꯒ ꯁꯥꯃꯟꯕꯒꯤ ꯑꯁꯦ ꯑ ꯏꯚꯤꯅꯤꯡꯗꯗꯤ ꯑꯩ ꯏꯟꯇꯔꯚꯤꯌꯨ ꯑꯃꯨꯛ ꯆꯠꯂꯦ ꯑꯁꯤ ꯎꯝ ꯀꯩꯅꯣ ꯑꯩꯈꯣꯏ ꯃꯅꯥꯛꯇ ꯂꯩꯕ ꯂꯩꯀꯥꯏꯗꯨꯗ ꯑꯗꯨꯗ ꯆꯠꯂꯦ ꯑꯗꯨꯒ ꯍꯜꯂꯛꯄꯒ ꯌꯨꯝ ꯈꯔ ꯑꯃꯨꯛ ꯌꯦꯡꯁꯦ ꯍꯥꯏꯅ ꯏꯃꯥꯟꯅꯕꯤꯗꯣ ꯃꯥꯒ ꯑꯃꯨꯛ ꯆꯠꯂꯦ ꯑꯗꯨ ꯂꯥꯛꯑꯒ ꯑꯁ ꯏꯔꯨꯕꯁ ꯐꯖꯅ ꯏꯔꯨꯕꯤꯈ꯭ꯔꯕꯅꯦ ꯍꯨꯝ ꯎꯝ
ꯍꯥ ꯍꯥ ꯀꯩꯅꯣ ꯕꯔꯥꯗꯤ ꯐꯨ ꯑꯦ ꯊꯤ ꯊꯤ ꯊꯤꯕꯗꯨ ꯐꯨ ꯀꯩꯅꯣ ꯂꯩꯔꯕꯣ
ꯑꯁ ꯈꯪꯗꯦ ꯑ ꯉꯁꯥꯏꯗꯣ ꯌꯦꯡꯨꯒꯦ ꯍꯥꯏꯅ ꯑ ꯗꯨꯀꯥꯟꯗ ꯅꯨꯄꯤ ꯑꯃꯕꯨ ꯏꯅꯦ ꯑꯃꯕꯨ ꯍꯪꯕꯅꯦꯕ ꯑꯗꯣ ꯃꯣꯏꯅ ꯂꯩꯕꯅꯦ ꯍꯥꯏꯅꯗꯤ ꯃꯣꯏꯅ ꯇ ꯄꯤꯕ ꯑꯗꯨ ꯅꯥꯔꯒ ꯃꯄꯨꯗ ꯂꯩꯔꯝꯗꯕ ꯑꯗꯨꯒꯤ ꯍꯌꯦꯡꯃꯨꯛ ꯌꯦꯡꯅꯤꯡꯉꯥꯏ ꯂꯥꯛꯀꯦ ꯍꯥꯏꯅꯗꯤ ꯍꯥꯏꯕꯤꯈ꯭ꯔꯕꯅꯦ ꯍꯣꯏ ꯍꯣꯏ ꯍꯣꯏ ꯃꯣꯏꯁꯨ ꯑꯁꯤ ꯎꯝ ꯏꯃꯥꯟꯅꯕꯤ ꯃꯣꯏꯒꯤ ꯂꯩꯀꯥꯏ ꯃꯅꯥꯛꯇꯅꯤꯕ
ꯑꯣ
ꯑꯁ ꯔꯦꯟ ꯊꯤꯕꯁꯨ ꯋꯥꯏꯑꯦ ꯕꯔꯥ ꯊꯤꯕꯁꯨ ꯂꯩꯔꯁꯨ ꯑꯃꯨꯛ ꯂꯩꯔꯁꯨ ꯌꯨꯝꯗꯣ ꯀꯩ ꯍꯥꯏꯒꯦꯔꯥ ꯑ ꯌꯥꯝ ꯐꯖꯕ ꯌꯨꯝ ꯑꯣꯏꯔꯗꯤ ꯇꯥꯡꯃꯜꯂꯦ ꯑꯗꯨꯒ ꯂꯩꯔꯁꯨ ꯀꯩꯅꯣꯗ ꯍꯥꯏ ꯌꯥꯝ ꯐꯠꯇꯕ ꯌꯨꯝ ꯑꯃ ꯑꯃꯨꯛ ꯑꯣꯏꯕ
ꯑꯩꯈꯣꯏꯒꯤꯅ ꯕꯦꯁꯅꯤꯗ
ꯍ ꯍ ꯍ ꯍ ꯊꯤꯔꯁꯨ ꯋꯥ ꯍꯥ ꯍꯥ ꯍꯥ
ꯍꯣꯏ ꯑꯗꯨꯅ ꯕꯦꯁ ꯑꯣꯏꯔꯦ
ꯍ ꯇꯥꯕꯒꯨꯝ ꯇꯥꯕꯒꯨꯞ ꯇꯧꯔꯒ ꯌꯦꯡꯉꯔꯣꯏꯗ ꯌꯦꯡꯉꯁꯨ ꯌꯦꯡꯅꯤꯡꯕ ꯄꯣꯛ ꯐꯥꯎꯔꯛꯇꯦ ꯍꯥ ꯍ ꯑꯩꯒꯤ ꯏꯅꯥꯎ ꯅꯨꯄꯥꯗꯤ ꯌꯦꯡꯅꯤꯡꯉꯦ ꯍꯥꯏꯌꯦ
ꯃꯣꯏꯁꯨꯦ ꯁꯨꯇꯤꯔꯥ
ꯑ ꯁꯨꯇꯤꯅꯤ
ꯀꯩꯗꯧꯉꯩ ꯐꯥꯎ
ꯎꯝ ꯎꯝ ꯊꯥ ꯑꯦ ꯀꯩꯅꯣ ꯗꯦꯠꯇꯨ ꯀꯌꯥꯅꯣ ꯀꯥꯎꯗꯣ ꯀꯥꯎꯈ꯭ꯔꯦꯗ ꯍꯞꯇꯥ ꯑꯅꯤꯒꯨꯝꯕ ꯂꯩꯒꯅꯤ ꯍꯥꯏꯌꯦ
ꯎꯝ ꯅꯨꯡꯉꯥꯏꯔꯝꯒꯅꯤꯅꯦ ꯑꯁ ꯅꯪꯗꯤ ꯑ ꯏꯟꯁꯥꯡ ꯑꯍꯥꯎ ꯍꯥꯎꯕ ꯈꯛꯇ ꯆꯥꯔꯒ ꯂꯩꯔꯝꯒꯅꯦ
ꯇꯥꯏꯒꯤ ꯌꯦꯟꯁꯥꯡ ꯍꯥꯎꯕꯅꯣꯗ ꯂꯩꯁꯨ ꯂꯩꯇꯗ
ꯅꯪꯒꯤ ꯌꯦꯟ ꯅꯍꯥꯟ ꯅꯪꯅ ꯁ꯭ꯇꯦꯇꯁ ꯊꯝꯕ ꯌꯦꯟ ꯌꯥꯝ ꯂꯩꯔꯝꯃꯤꯅ
ꯑꯗꯨꯗꯣ ꯈꯔ ꯄꯤꯛꯑꯦꯕ ꯄꯤꯛꯄꯒꯤ ꯑꯍꯥꯎꯗꯦ
ꯑꯁ ꯑꯗꯨ ꯁꯨꯞ ꯁꯨꯞ ꯑꯣꯏꯅ ꯊꯛꯑꯣꯅꯦ ꯃꯍꯤ ꯑꯣꯏꯅ ꯊꯛꯑꯣ ꯃꯍꯤ ꯑꯣꯏꯅ ꯊꯛꯑꯣ
ꯑꯗꯨ ꯄꯤꯛꯑꯦꯕ ꯄꯤꯛꯄꯒꯤ ꯑꯁ ꯅꯨꯡꯉꯥꯏꯇꯦꯕ
ꯏꯟꯁꯥꯡ ꯊꯣꯡꯗ꯭ꯔꯁꯨ ꯑꯗꯨ ꯐꯖꯅ ꯉꯧꯔꯒ ꯀꯩꯅꯣ ꯀꯥꯡꯍꯜꯂꯒꯁꯨ ꯆꯥꯕ ꯌꯥꯔꯦꯅ ꯅꯪ ꯂꯥꯛꯄ ꯀꯥꯟꯗ ꯑꯃꯨ ꯄꯨꯔꯥꯎꯅꯦ
ꯍꯥ ꯍꯥ ꯍꯥ ꯄꯨꯔꯥ ꯂꯣꯏꯔꯦ
ꯄꯨꯔꯛꯑꯣ ꯁꯨꯞ ꯃꯍꯤ ꯊꯛꯅꯤꯡꯉꯥꯏ
ꯀꯩꯅꯅꯣ ꯇꯧꯅꯦꯕ ꯀꯦ ꯎꯝ ꯃꯃꯥꯗꯣ ꯃꯃꯥ ꯌꯥꯝꯕꯒꯤꯅꯦꯕ ꯌꯦꯡꯕꯀꯥꯟꯗ ꯆꯥꯎꯅ ꯎꯕꯗꯣ ꯃꯃꯥꯁꯤꯡꯅꯦꯕ ꯃꯥꯃꯥꯁꯤꯡꯅꯦꯕ ꯃꯥꯗꯨꯗ
ꯌꯥꯝꯗꯤ ꯌꯥꯝꯃꯤꯍꯦ ꯐꯣꯇꯣꯗꯗꯤ
ꯎꯝ
ꯅꯪ ꯅꯆꯦ ꯅ ꯅꯆꯦ ꯌꯨꯝꯗ ꯆꯠꯄ ꯀꯥꯟꯗ ꯀꯩ ꯍꯥꯏꯕꯗꯤ ꯐꯤꯒꯨꯝꯕ ꯁꯥꯎ ꯍꯥꯏꯕꯔꯛꯇ꯭ꯔꯣ
ꯁꯥꯒꯦꯔꯣ ꯍꯥꯏꯌꯦ ꯑꯩꯅ ꯈꯣꯝꯕꯤꯗꯕꯒꯤꯀꯣ
ꯍꯝ
ꯈꯨꯝꯕꯤꯗ꯭ꯔꯤꯌꯦ ꯍꯧꯖꯤꯛꯐꯥꯎ
ꯑꯣꯗꯔꯒꯤꯔꯣ ꯍꯥꯏꯕ ꯑꯗ ꯑꯃꯨꯛ ꯁꯥꯔꯗꯤ ꯅꯪ ꯇꯞꯄꯒꯦ
ꯑꯁ ꯂꯣꯏꯅ ꯇꯂꯦ ꯂꯥꯛ ꯑꯩꯁꯨꯦ
ꯍꯦ ꯁꯤꯕꯨꯁꯨ ꯋꯥꯍꯗ ꯏꯟꯇꯔꯚꯤꯌꯨ ꯑꯗꯨꯝ ꯆꯠꯂꯦ ꯑꯗꯣ ꯍꯣꯏ ꯉꯁꯤ ꯆꯠꯄ ꯏꯟꯇꯔꯚꯤꯌꯨꯕꯨꯗꯤꯀꯣ ꯎꯝ ꯍꯌꯦꯡ ꯍꯟꯆꯤꯠ ꯑꯗꯨꯝ ꯖꯣꯏꯟ ꯇꯧꯕ ꯌꯥꯕ ꯊꯕꯛꯅꯦꯕ
ꯎꯝ
ꯊꯕꯛꯇꯤ ꯅꯨꯡꯉꯥꯏꯗꯨꯅꯦ ꯑꯗꯣ ꯊꯕꯛꯀꯤ ꯃꯐꯝꯗꯣ ꯑꯗꯣ ꯅꯨꯄꯥ ꯈꯛꯇ ꯑꯣꯏꯦꯕꯀꯣ ꯍꯣꯏ ꯀꯩꯁꯨ ꯀꯥꯏꯗꯦꯕ ꯑꯗꯨ ꯑꯣꯏꯔꯁꯨ ꯅꯨꯄꯥ ꯈꯛꯇ ꯑꯣꯏꯕꯁꯦ ꯐ꯭ꯔꯤ ꯑꯣꯏꯗꯣꯏꯅ ꯇꯥꯕꯔꯣ ꯑꯗꯨꯒꯤ ꯑꯩꯁꯦ ꯑꯁ ꯈꯟꯈꯤꯒꯦ ꯍꯥꯏꯈꯤꯕꯅꯦꯗ ꯃꯣꯏꯅ ꯍꯣꯏ ꯈꯂ ꯈꯜꯂꯒ ꯀꯣꯏꯗꯤ ꯀꯣꯏꯒꯅꯨꯀꯣ ꯅꯣꯡꯃ ꯑꯃꯈꯛꯇ ꯄꯤꯒꯦ ꯍꯥꯏꯗ꯭ꯔꯥ ꯋꯥꯟ ꯗꯦꯖ ꯄꯤꯒꯦ ꯍꯥꯏꯕ
ꯃꯣꯏꯁꯦ ꯑꯩꯕꯨꯗꯤ ꯍꯥꯏꯕꯗꯤ ꯑꯗꯨꯝ ꯖꯣꯏꯟ ꯇꯧ ꯕꯨꯗ ꯄꯥꯝꯃꯦꯕ ꯃꯣꯏꯁꯦ ꯑꯗꯨꯒꯤ ꯉꯁꯥꯏꯗ ꯑꯩꯈꯣꯏꯒꯤ ꯊꯕꯛꯁꯦ ꯁꯨꯃꯥꯏꯅ ꯇꯧꯒꯅꯤ ꯁꯨꯃꯥꯏꯅ ꯇꯧꯕꯒꯅꯤꯗꯤ ꯐꯖꯅꯗꯤ ꯍꯥꯏꯕꯤꯌꯦꯕ ꯍꯣꯏ ꯂꯣꯏꯕ ꯃꯇꯝꯁꯨ ꯍꯟꯕ ꯌꯨꯝ ꯍꯟꯕ ꯃꯇꯝꯁꯨ ꯄꯨꯡ ꯃꯔꯤꯗꯗꯤꯕ ꯑꯗꯨꯗꯤ ꯉꯥꯜꯂ ꯂꯦꯅ
ꯎꯝ ꯃꯥꯂꯦ ꯑꯗꯨꯗꯨꯅ ꯅꯨꯡꯉꯥꯏꯗ ꯃꯥꯂꯦꯍ
ꯍꯣꯏ ꯅꯨꯡꯉꯥꯏꯒꯅꯤ ꯊꯕꯛꯗꯤꯤ ꯌꯥꯝ ꯅꯨꯡꯉꯥꯏꯒꯅꯤ ꯃꯥ ꯊꯕꯛꯇꯣ ꯌꯥꯝ ꯑꯩꯒꯤꯗꯤ ꯂꯩꯇꯦꯕ ꯑꯗꯨꯝ ꯀꯣ ꯄꯥꯏ ꯍꯥꯏꯔꯒ ꯑꯩꯅ ꯑꯣꯗꯔ ꯂꯧꯅꯤꯡꯉꯥꯏ ꯈꯛꯇꯅꯦꯕ ꯀꯣꯜꯗ ꯄꯣꯠꯆꯩꯁꯤꯡ ꯑꯣꯗꯔ ꯇꯧꯔꯛꯄꯗꯣ ꯎꯝ ꯑꯗꯨꯗꯒꯤ ꯈꯛꯇ ꯑꯩꯅ ꯗꯇꯥ ꯑꯃꯨꯛꯀ ꯑꯦꯟꯇ꯭ꯔꯤ ꯀꯝꯄ꯭ꯌꯨꯇꯔꯗ ꯆꯪꯕ ꯑꯗꯨ ꯈꯛꯇꯅꯦꯕ ꯃꯣꯏꯁꯦ ꯑꯗꯨꯒꯤ ꯅꯨꯡꯉꯥꯏ ꯍꯥꯏꯒꯅꯤ ꯊꯕꯛꯀꯤꯨꯗꯤ ꯀꯩꯁꯨ ꯋꯥꯒꯗꯣ ꯅꯪꯒꯤ ꯄ꯭ꯔꯦꯁꯔꯁꯨ ꯑꯃꯨꯛ ꯄꯤꯔꯔꯣꯏ ꯑꯗꯨ ꯍꯥꯏꯗꯨꯣꯏꯅꯦꯕ ꯍꯣꯏ ꯑꯩ ꯊꯕꯛꯄꯨꯗꯤ ꯌꯥꯝ
ꯇꯧꯈ꯭ꯔꯣꯕ ꯅꯨꯄꯥꯁꯤꯡꯗꯣ ꯀꯩꯅꯣ ꯀꯩꯅꯣ ꯑꯣꯏꯔꯝꯅꯦ
ꯏ ꯅꯨꯄꯥꯁꯤꯡꯁꯨ ꯍꯣꯏ ꯀꯩꯁꯨ ꯑ ꯏꯆꯝ ꯆꯝꯃ ꯈꯜꯂꯅꯤ ꯍꯣꯏ ꯃꯣꯏꯅ ꯐꯝꯃꯒ ꯂꯩꯕꯗꯣ ꯃꯁꯛꯁꯤꯡꯗꯣ ꯀꯩꯅꯣ ꯍꯥꯏꯕꯗꯤ ꯑꯗꯨꯝ ꯑꯉꯥꯡꯁꯤꯡꯁꯨ ꯑꯣꯏꯌꯦꯕ ꯑꯗꯨꯒꯤ ꯀꯩꯁꯨ ꯃꯣꯏꯕꯨꯗꯤ ꯈꯟꯕꯤꯒꯅꯨ ꯅꯪꯒꯤ ꯅꯪ ꯇꯧꯋꯦ ꯍꯥꯏꯔ ꯑꯩꯅ ꯑꯁ ꯅꯨꯄꯤ ꯌꯥꯎꯕ꯭ꯔꯥ ꯍꯥꯏꯅ ꯍꯪꯉꯛꯄ ꯑꯣ ꯃꯣꯏꯁꯦ ꯅꯨꯄꯤꯕꯨꯗꯤ ꯌꯥꯎꯗꯦ ꯅꯨꯄꯤ ꯑꯃꯈꯛꯇꯗꯤ ꯊꯝꯅꯤꯡꯕꯅꯦ ꯅꯣꯏ ꯅꯪ ꯅꯪꯕꯨ ꯑꯗꯨꯝ ꯍꯥꯏꯕꯨ ꯍꯥꯏꯕꯗꯤ ꯌꯥꯎꯍꯟꯅꯤꯡꯕꯗꯣ ꯑꯗꯨ ꯍꯥꯏꯔꯛꯄ ꯍꯥꯏꯅꯦ ꯅꯨꯄꯤ ꯌꯥꯎꯔꯒꯦ ꯑꯩꯁꯨ ꯈꯔ ꯇꯜꯗꯦꯅꯦ ꯍꯥꯏꯕꯒꯤꯀꯣ ꯁ ꯅꯪꯒꯤ ꯁꯦꯄꯔꯦꯠ ꯆꯤꯌꯔ ꯑꯍꯥ ꯎꯝ ꯐꯝꯅꯤꯉꯥꯏ ꯃꯐꯝ ꯑꯂꯛ ꯄꯤꯗꯣꯏꯅꯦ ꯑꯍꯥ ꯍꯥ ꯍꯥ ꯍꯥ ꯍꯥ ꯍꯣꯏꯅ ꯐꯖꯅ ꯑꯗꯨ ꯁꯥꯔ ꯑꯝ ꯑꯥ ꯅꯨꯄꯥ ꯑꯃꯅ ꯐꯖꯅ ꯍꯥꯏꯔꯛꯄ ꯑꯩꯅ ꯈꯟꯈꯤꯒꯦ ꯍꯥꯏꯕ ꯑꯗꯨ ꯌꯨꯝꯗ ꯍꯥꯏꯔꯗꯤ ꯃꯣꯏꯁꯤ ꯌꯥꯔꯣꯏꯕ ꯈꯪꯉꯦꯕ
ꯑꯣ
ꯑꯁꯤ ꯁ ꯁ꯭ꯋꯥꯏꯗ ꯂꯩꯔꯗꯤ ꯍꯥꯏꯕꯗꯤ ꯏꯕꯥꯅꯤꯁꯤꯗ ꯂꯩꯕ ꯃꯐꯝꯗꯒꯤ ꯍꯥꯏꯔꯗꯤ ꯈꯣꯡ ꯆꯠꯄ ꯌꯥꯏꯕ
ꯑ ꯑꯗꯨꯗꯤ ꯌꯥꯝ ꯂꯥꯞꯇꯦꯍꯦ
ꯌꯥꯝꯅꯗꯤ ꯂꯥꯞꯇꯦ ꯍꯣꯏ ꯈꯣꯡ ꯑꯗꯨꯝ ꯆꯠꯄ ꯌꯥꯏꯕꯀꯣ ꯍꯥꯏꯕꯕꯨ ꯁꯤ ꯃꯊꯛ ꯇ ꯍꯣꯏ ꯑꯁꯤ ꯁꯥ ꯑꯈꯣꯏꯒꯤ ꯋꯥꯀꯤꯡ ꯆꯠꯐꯝ ꯃꯐꯝ ꯂꯩꯅ ꯒ꯭ꯔꯥꯎ ꯃꯐ ꯒ꯭ꯔꯥꯎꯟꯗꯣ ꯑꯗꯨ ꯃꯊꯛꯇ ꯂꯩꯀꯥꯏ ꯂꯩꯕꯗꯣ ꯑꯗꯨꯗꯨꯅꯦꯕ ꯈꯔ ꯃꯅꯨꯡꯗꯤ ꯆꯪꯉꯤ ꯍꯣꯏ꯫ ꯃꯅꯨꯡꯕꯨꯗꯤ ꯆꯪꯉꯤ ꯗꯨ ꯑꯣꯏꯔꯁꯨ ꯂꯝꯕꯤꯗ ꯑꯗꯨꯝ ꯇꯨ ꯅꯨꯡꯇꯤꯒꯤ ꯑꯗꯨꯝ ꯆꯠꯂꯗꯤ ꯅꯨꯡꯉꯥꯏꯅꯤꯗ ꯍꯜꯂꯛꯄꯁꯨ ꯉꯜꯂꯤꯕ
ꯑꯗꯨꯒ ꯑꯍꯥ ꯍ ꯅꯣꯏ ꯏꯃꯨꯡꯁꯤꯡ ꯑꯥꯍ ꯍꯥ ꯍꯥ ꯍꯥ ꯍꯥ
ꯑꯗꯨꯅꯦꯕ ꯑꯩꯁꯦ ꯑꯗꯨꯁꯨ ꯑꯃꯨꯛ ꯇꯧꯅꯤꯡꯉꯦ ꯑꯗꯨꯒ ꯏꯟꯇꯔꯚꯤꯌꯨ ꯑꯩꯅ ꯇꯧꯈꯤꯕꯗꯨꯁꯨ ꯄꯣ ꯅꯍꯥꯟ ꯉꯔꯥꯡ ꯅꯍꯥꯟ ꯇꯧꯈꯤꯕ ꯏꯟꯇꯔꯚꯤꯌꯨꯁꯨ ꯑꯃꯨꯛ ꯊꯥꯖꯕ ꯌꯥꯎꯕ
ꯑꯣ
ꯑꯗꯨꯗꯤ ꯂꯥꯞ ꯂꯥꯞꯄꯦꯗ ꯑꯗꯨꯁꯨ ꯍꯥꯏꯔꯛꯂꯗꯤ ꯑꯃꯨꯛꯀ ꯀꯃꯥꯏ ꯇꯧꯁꯤꯔ ꯍꯥꯏꯕꯔ ꯑꯁ ꯚꯥꯕ ꯇꯥꯗꯦ
ꯍꯧꯖꯤꯛꯐꯥꯎ ꯍꯥꯏꯔꯛꯇ꯭ꯔꯤꯕꯣ
ꯃꯣꯏꯁꯦ ꯗꯦꯠ ꯊꯥꯔꯇꯤ ꯐꯥꯎꯅꯤꯕ ꯏꯟꯇꯔꯚꯤꯌꯨꯗꯣ ꯇꯧꯅꯤꯡꯉꯥꯏꯗꯣ ꯍꯌꯦꯡ ꯐꯥꯎꯅꯤꯕ
ꯑꯣ
ꯑꯗꯨꯒꯤ ꯃꯣꯏ ꯑꯁꯦ ꯑꯩꯕꯨ ꯏꯟꯇꯔꯚꯤꯌꯨ ꯂꯧꯕ ꯅꯨꯄꯥꯗꯨꯅ ꯍꯌꯦꯡ ꯐꯥꯎ ꯑꯦ ꯗꯦꯠ ꯊꯥꯔꯇꯤ ꯐꯥꯎꯗꯤ ꯉꯥꯏꯃꯤꯟꯅ ꯑꯁꯤꯀꯣ ꯑꯗꯣ ꯗꯦꯠ ꯊꯥꯔꯇꯤ ꯐꯥꯎꯗꯤ ꯏꯟꯇꯔꯚꯤꯌꯨꯁꯦ ꯑꯗꯨꯝ ꯂꯩꯕꯅꯤꯅ ꯉꯥꯏꯃꯤꯟꯅꯁꯦ ꯑꯗꯨꯒ ꯂꯣꯏꯔꯒ ꯁꯣꯔꯁ ꯇꯧꯕꯗꯣ ꯑꯗꯨꯗ ꯍꯥꯏꯔꯛꯀꯦ ꯍꯥꯏꯌꯦꯕ ꯊꯥꯖꯕꯗꯤ ꯑꯩꯁꯨ ꯊꯥꯖꯕ
ꯑꯗꯨ ꯈꯔ ꯉꯥꯏꯔꯣ ꯑꯗꯨꯗꯤ
ꯑꯗꯨꯝ ꯉꯥꯏꯔꯒ ꯂꯩꯔꯒ ꯍꯥꯏꯕꯅꯤ ꯑꯗꯨ ꯑꯗꯨꯗꯤ ꯁꯤ ꯊꯕꯛꯁꯦ ꯉꯁꯤ ꯆꯠꯄ ꯊꯕꯛꯁꯦ ꯑꯃꯨꯛꯀ ꯍꯥ ꯍꯥ ꯍꯥ ꯑꯩ ꯌꯥꯍꯧ ꯌꯥꯍꯧꯗ꯭ꯔꯗꯤ ꯑꯃꯨꯛꯀ ꯕꯦꯔꯥ ꯇꯥꯕ ꯈꯪꯗ꯭ꯔꯦ ꯑꯩꯁꯦ ꯀꯃꯥꯏꯅ ꯇꯧꯁꯤꯔ
ꯍꯨꯝ ꯐꯪꯅꯤꯅ
ꯍꯣꯏ ꯐꯪꯕꯨꯗꯤ ꯐꯪꯉꯤꯕ ꯊꯕꯛꯁꯤꯡꯁꯦ ꯑꯗꯨꯕꯨ ꯑꯩꯒ ꯆꯥꯟꯅꯗꯕ ꯊꯕꯛ ꯈꯛꯇ ꯑꯣꯏꯕꯀꯣ ꯃ ꯃꯐꯝꯁꯦ ꯑꯃꯨꯛ ꯂꯥꯞꯄꯦ ꯑꯃꯨꯛꯀ ꯇꯂꯥꯎꯆꯦ ꯑꯃꯨꯛ ꯄꯦꯛ ꯑꯗꯨ ꯑꯣꯏꯕꯒꯤꯅꯦꯕ
ꯏꯟꯇꯔꯚꯤꯌꯨꯕꯨꯗꯤ ꯑꯗꯨꯝ ꯆꯠꯄꯤꯕ ꯃꯣꯏꯁꯨ ꯑꯃꯨꯛ ꯀꯣꯜ ꯇꯧꯔꯛꯄꯀꯣ ꯏꯟꯇꯔꯚꯤꯌꯨ ꯂꯥꯛꯄꯤꯌꯣ ꯂꯥꯛꯄꯤꯌꯣ ꯍꯌꯦꯡꯁꯨ ꯇꯨꯃꯨ ꯂꯩꯌꯦ
ꯀꯩꯒꯤ ꯀꯥꯏꯗ
ꯑꯗꯨꯁꯨ ꯏꯌꯔꯄꯣꯠ ꯃꯅꯥꯛꯇ ꯆꯠꯁꯤꯔꯥ ꯆꯠꯂꯣꯌꯁꯤꯔꯥ ꯈꯪꯗꯦ ꯃꯣꯏꯅ ꯑꯁ ꯉꯁꯥꯏ ꯐꯖꯅ ꯀꯣꯜ ꯇꯧꯔꯛꯄꯗꯨꯗꯤ ꯑꯩ ꯋꯦꯇꯤꯡꯗ ꯂꯩ ꯅꯦꯕ ꯑꯕ ꯊꯕꯛ ꯑꯃꯒꯤ ꯋꯦꯇꯤꯡ ꯂꯩꯔꯒ ꯉꯥꯡꯉꯒ ꯂꯩꯕꯅꯦꯕ ꯑꯗꯨꯗ
ꯑꯥ
ꯀꯣ ꯇꯧꯔꯛꯄꯗꯨ ꯑꯅꯤ ꯑꯃꯁꯨ ꯑꯅꯤ ꯑꯃꯁꯨ ꯑꯅꯤ ꯇꯧꯔꯛꯄ
ꯃꯤ ꯂꯧꯅꯤꯡꯕꯒꯤ ꯌꯧꯔꯔꯕꯅꯤ ꯃꯤꯗꯣ ꯀꯩꯅꯣ ꯍꯣꯕꯒꯤ ꯑꯗꯨꯒꯤ ꯑꯣꯏꯔꯥꯎꯅꯤ
ꯗ꯭ꯔꯥ ꯍꯥꯏꯅ ꯉꯁꯥꯏ ꯑꯩꯅ ꯆꯠꯄ ꯏꯟꯇꯔꯚꯤꯌꯨꯕꯨꯗꯤ ꯍꯪꯉꯛꯄꯅꯦ ꯑꯗꯨꯗꯤ ꯑꯩ ꯂꯥꯛꯀꯦ ꯂꯥꯛꯀꯦ ꯍꯥꯏꯕꯒꯤ ꯃꯣꯏꯗꯣ ꯑꯩꯕꯨ ꯉꯥꯏꯕꯅꯤ ꯕ
ꯑꯣꯝ
ꯑꯗꯨꯣ ꯆꯥꯛ ꯆꯥꯈꯤꯒꯦ ꯍꯧꯖꯤꯛ ꯍꯣꯔꯦꯟꯃꯨꯛꯀ ꯇꯧꯔꯛꯑꯣ ꯌꯥꯔꯗꯤ